ꯑꯣ ꯀꯩꯅꯣꯒ ꯑꯥꯏ ꯁꯨꯛ ꯍꯣꯏ ꯇꯥꯔꯦ ꯇꯥꯔꯦ ꯁꯨꯕꯥꯁꯀ ꯑꯩꯒ ꯀꯣꯜ ꯇꯧꯅ ꯌꯥ
ꯃꯥꯏ ꯇꯧꯗꯕ ꯑꯃꯁꯦ ꯀꯩꯅꯣ ꯑꯣ ꯂꯥꯏ ꯅꯨꯡꯉꯥꯏꯇꯕ ꯑꯣꯏꯔꯝꯅꯤ
ꯑꯗꯨꯏꯔꯥ ꯈꯪꯗꯦ ꯃꯥꯏꯗꯣ ꯑꯩꯉꯣꯟꯗꯩꯁꯨ ꯇꯧ ꯌꯥꯗꯦ ꯃꯥꯅ ꯑꯩꯉꯣꯟꯗ ꯇꯧꯔꯛꯄꯁꯨ ꯌꯥꯗꯕ
ꯑꯣ ꯃꯥꯏ ꯀ ꯌꯥꯝ ꯌꯥꯝ꯭ꯔꯕꯩꯅꯣ
ꯃꯁꯤꯡꯗꯤ ꯌꯥꯝꯎꯃꯝꯈꯤꯔꯣꯏ ꯃꯥꯏꯁꯨ ꯑꯩꯈꯣꯏꯅꯤ ꯇꯧꯅꯕꯗꯨ ꯍꯥꯏꯗꯤ ꯅꯝꯕꯔ ꯑꯃꯔꯥꯏꯗꯤ ꯑꯃꯨꯛ ꯇꯧꯅ ꯕꯅꯦꯕ
ꯑ ꯑꯥꯃꯗꯨꯗ ꯌꯦꯉꯕꯩꯔꯣ
ꯑꯅꯤꯃꯛꯇ ꯇꯧꯔ ꯌꯦꯡꯉꯤ ꯑꯃꯇꯥ ꯌꯥꯗꯦ
ꯑꯣ ꯂꯥꯏ ꯅꯨꯡꯉꯥꯏꯇꯕ ꯃꯇꯥꯡ ꯇꯥꯕ ꯑꯣꯏꯔꯝꯅꯤ
ꯑꯣ ꯑꯗꯨꯏꯔꯣ ꯈꯪꯗꯦ
ꯎꯝ ꯑꯗꯨ ꯑꯣꯏꯗꯤ ꯌꯥꯎꯐꯝ ꯊꯣꯛꯏꯕꯥ ꯆꯞ ꯃꯥꯅꯩ ꯍꯋꯥꯏ ꯑꯩꯈꯣꯏ ꯍꯋꯥꯏ ꯏꯔꯣꯟꯕ ꯇꯧ ꯂꯩꯔꯦ ꯍꯋꯥꯏ ꯏꯔꯣꯝꯕꯥ ꯍꯌꯦꯡ ꯁꯨꯇꯤ ꯑꯣꯏꯗꯕ꯭ꯔꯣ
ꯈꯪꯗꯦ ꯁꯨꯇꯤ ꯑꯣꯏꯗꯣꯏꯗꯤ ꯃꯥꯟꯗꯦ ꯑꯩꯅ ꯑꯣꯏꯒꯨꯟꯁꯤꯕꯨꯗꯤ ꯍꯥꯏꯈ꯭ꯔꯦ ꯁꯣꯔ ꯅ ꯇꯧꯁꯤꯠ ꯍꯥꯏꯗꯤ
ꯏ ꯑꯣ ꯑꯠꯇ ꯍꯣꯏꯅꯦ ꯂꯦꯄꯗꯤ ꯄꯩꯁꯥꯗꯣ ꯍꯥꯏꯗꯤ ꯃꯤꯅ ꯄꯤꯔꯛꯄꯗꯨ ꯅꯨꯡꯉꯥꯏꯇꯦꯅ ꯁꯃꯥꯏ ꯁꯨꯃꯥꯏ ꯄꯤꯌꯨ ꯍꯥꯏ ꯅꯨꯡꯉꯥꯏꯇꯦꯅ ꯎꯝ
ꯃꯣꯏꯅ ꯄꯤꯕꯗ ꯍꯥꯏꯗꯤ ꯅꯨꯡꯉꯥꯏ ꯅꯨꯡꯉꯥꯏꯇꯦꯗꯅ ꯑꯗꯨꯒꯤꯅꯤꯗ
ꯍꯣꯏ ꯌꯥꯂꯣꯝ ꯍꯣꯏ ꯃꯣꯏꯕꯨ ꯄꯤꯔꯛꯀꯅꯤ ꯄꯩꯁꯥ ꯄꯤꯔꯛꯀꯅꯤ ꯄꯤꯔꯛꯑꯣꯏꯗ꯭ꯔꯣ ꯎꯝ ꯎꯝ ꯍꯌꯦꯡꯁ ꯕꯟꯗꯤ ꯀꯃꯥꯏꯅ ꯇꯧꯕ ꯇꯨ ꯈꯔ ꯖꯥꯠꯂꯣ
ꯑꯃꯨꯛ ꯍꯥꯏꯔꯛꯇꯦ ꯑꯩ ꯄꯥꯎ ꯇꯥꯗꯦ ꯃꯈꯥꯗ ꯄꯥꯎ ꯇꯤꯚꯤꯗꯕꯨꯗꯤ ꯍꯥꯞꯄꯝꯒꯅꯤ
ꯎꯝ ꯍꯣꯏ ꯚꯥꯏ ꯑꯩꯈꯣꯏ ꯚꯥꯏꯅꯗꯤ ꯑꯃꯨꯛ ꯇꯧꯗꯦ ꯕꯖꯥꯔꯗꯤ ꯀꯥꯒꯅꯤ ꯀꯥꯏ ꯇꯧꯍꯝꯕ
ꯑꯣ ꯂꯝꯕꯤꯗꯤ ꯊꯦꯡꯗꯣꯏꯕ
ꯍꯣꯏ ꯂꯝꯕꯤꯗꯤ ꯈꯪꯗꯦ ꯕꯖꯥꯔꯗꯩ ꯀꯥꯅꯤꯗ ꯍꯥꯏꯔꯝꯃꯤ
ꯍꯌꯦꯡ ꯀꯩꯅꯣ ꯇꯧꯔꯕꯨꯗꯤ ꯒꯥꯔꯤ ꯒꯥꯔꯤ ꯃꯆꯥꯅ ꯆꯠꯅꯤ ꯊꯤꯡꯉꯕꯨꯗꯤ ꯑꯗꯨ ꯊꯤꯡꯗ꯭ꯔꯕꯨꯗꯤ ꯑꯗꯨꯝ ꯂꯥꯏꯅ ꯆꯠꯈꯤꯅꯤ
ꯑꯣ ꯂꯄꯅꯤ ꯑꯪꯒꯥꯔꯤ ꯊꯧꯕꯁꯤꯅ ꯇꯞꯅ ꯊꯧꯀꯥꯟꯗꯗꯤ ꯒꯥꯔꯤꯅ ꯀꯟ ꯀꯟ ꯊꯧꯋꯦꯗꯣ
ꯀꯟꯅ ꯇꯧꯗ꯭ꯔꯦ ꯍꯣꯏꯗꯤ ꯍꯥꯟꯅꯗꯤ ꯄꯨꯡ ꯐꯣꯔꯇꯤ ꯐꯥꯏꯚ ꯃꯤꯅꯤꯠ ꯈꯛꯇ ꯆꯪꯍꯜꯂꯝꯕ ꯍꯧꯖꯤꯛꯇꯤ ꯄꯨꯡ ꯑꯃ ꯍꯦꯜꯂꯦ
ꯎꯝꯝ ꯍꯣꯏ ꯍꯣꯏ ꯇꯞꯅ ꯊꯧꯔꯤꯃꯦꯅ ꯐꯩ ꯀꯥꯏꯗꯩ ꯁꯦꯞ ꯑꯣꯏꯅ ꯐꯅ ꯊꯧꯗ꯭ꯔꯗꯤꯀꯣ
ꯎꯝ ꯎꯝ ꯏꯁꯄꯤꯠꯁꯤ ꯌꯥꯡꯈꯩ ꯑꯗꯨ ꯑꯌꯨꯛꯇꯅ ꯑꯗꯨꯝ ꯌꯥꯡꯈꯩꯒꯤ ꯆꯥꯡꯗꯣ ꯑꯗꯨꯝ ꯊꯧꯋꯦ
ꯎꯝ ꯌꯥꯡꯈꯩ ꯑꯩꯁꯤ ꯎꯝ ꯃꯦꯟ ꯔꯣꯗ ꯑꯣꯏꯕꯩ ꯌꯥꯡꯈꯩ ꯑꯩꯁꯤ ꯌꯥꯕꯩ ꯋꯥꯅꯤꯗ ꯌꯥ ꯅꯠꯇ꯭ꯔꯀꯥꯟꯗꯗꯤ ꯀꯥꯏꯗꯩ ꯀꯩꯅꯅꯣꯗꯤ
ꯑꯩꯈꯣꯏ ꯁ꯭ꯋꯥꯏ ꯌꯥꯡꯈꯩ ꯊꯧꯔꯗꯤ ꯀꯥꯏꯗꯩ ꯄꯥꯏꯔꯅꯤ
꯫ꯅꯨꯃꯤꯗꯥꯡꯗ ꯁꯚꯦꯟꯇꯤꯀ ꯌꯧꯕ ꯌꯥꯎꯏ ꯔꯦ ꯁꯨꯝ ꯂꯝꯕꯤꯁꯨꯝ ꯆꯠꯄꯗꯣ
ꯑ ꯀꯩꯅꯣꯗꯗꯤ ꯃꯦꯟ ꯔꯣꯗꯇꯗꯤ ꯁꯚꯦꯟꯇꯤ ꯒꯥꯥꯏꯁꯦ ꯀꯩꯁꯨ ꯌꯥꯡꯗꯕꯩ ꯈꯜꯂꯦꯕ ꯑꯗꯨꯝ
ꯎꯝ ꯑꯩ ꯑꯗꯨ ꯀꯩꯅꯣꯕꯨ ꯇꯧꯕꯅꯤ ꯍꯣꯏ ꯍꯦꯝꯂꯦꯠ ꯁꯤ ꯎꯞꯄ ꯀꯣ ꯎꯞꯄ ꯎꯞꯇꯕꯒ ꯎꯝꯇꯅ ꯊꯧꯕꯁꯤꯗꯤ ꯈꯤꯇꯪ ꯀꯥꯟꯈꯠꯂꯛ ꯀꯥꯟ ꯇꯟꯗꯅ ꯀꯤꯅꯦꯕꯀꯣ ꯎꯞꯄꯁꯦ ꯍꯣꯏ ꯎꯝ ꯑ ꯩ ꯎꯄꯗꯤ ꯀꯣ ꯑꯣ ꯑꯃꯨꯛ ꯀꯤꯔꯔꯣꯏ ꯑꯗꯨꯝ ꯇ ꯍꯧꯖꯤꯛ ꯑꯩ ꯌꯥꯡꯗꯕ ꯊꯧꯗꯣꯛꯇꯧꯕ꯭ꯔ ꯊꯧꯗꯣꯛꯄꯩꯗꯣ ꯇꯧꯕꯩꯅꯦ ꯎꯝ ꯑꯗꯨꯅ ꯎꯝ ꯀ ꯏꯕꯥꯅꯤ ꯒꯥꯔꯤ ꯇꯧꯕꯁꯤ ꯑ ꯍꯣꯏ
ꯆꯠꯄ ꯨꯗꯤ ꯆꯠꯂꯨ ꯌꯥꯏꯌꯦ ꯑꯗꯨ ꯁꯤ ꯂꯣꯏꯁꯤꯜꯂꯒ ꯆꯠ ꯄ꯭ꯔꯀꯩꯅꯣꯝꯒ ꯇꯣꯁꯤ
ꯃꯤ ꯃꯤ ꯇꯕꯧ ꯋꯥꯠꯂꯤꯕ꯭ꯔꯣ ꯅꯪ ꯀꯅꯥ ꯌꯦꯡꯒꯤꯗꯣꯏꯅꯣ
ꯌꯦꯡꯕ ꯍꯥꯏꯁꯦ ꯈꯪꯗꯦ ꯁꯨꯕꯥꯁꯀꯤꯗꯣ ꯍꯥꯏꯐꯦꯠ ꯑꯃꯨꯛꯇꯪ ꯌꯦꯡꯉꯤꯒꯦ ꯑꯗꯨꯒ ꯍꯣꯔꯦꯟ ꯌꯥꯗ꯭ꯔꯒ ꯉꯟꯕꯨꯗꯤ ꯉꯥꯜꯂꯤꯗ ꯄꯨꯡ ꯃꯨꯛꯇ ꯇꯥꯔꯤ ꯉꯔꯥꯡꯒꯤ ꯍꯥꯏꯔꯨꯗꯤ
ꯑꯥꯗ ꯑꯃꯨꯛ ꯂꯩꯔꯨꯕꯩ ꯒꯦꯝ ꯁꯥꯟꯅ ꯂꯩꯔꯨ
ꯍꯣꯏ ꯑꯗꯨꯁꯨ ꯄꯨꯡꯗꯨ ꯌꯣꯡ ꯈꯣꯏ ꯆꯠꯂꯤ ꯃꯥꯄꯜ ꯑꯗꯨꯒꯤꯅꯤꯗ ꯑꯃꯅ ꯆꯥꯛ ꯆꯥꯗꯅ ꯑꯃ ꯂꯩꯔꯝꯃꯦ ꯑꯗꯨ ꯑꯩꯈꯣꯏꯗꯤ ꯌꯥꯝꯃꯕꯤꯗ ꯇꯔꯦꯠ ꯅꯤꯄꯥꯟ ꯈꯤꯇꯪ ꯍꯦꯟꯕꯁꯦ ꯑꯩꯈꯣꯏꯁꯨ ꯑꯗꯨ ꯂꯣꯏꯕ ꯅꯤꯄꯥꯟꯗꯣ ꯈꯔ ꯀꯣꯟꯕ ꯍꯦꯛ ꯂꯣꯏꯕꯅꯤꯅꯀꯣ
ꯎꯝ ꯑꯩ ꯅꯪ ꯊꯕꯛ ꯊꯨꯅ ꯂꯣꯏꯁꯤꯜꯂꯛꯑꯦ
ꯅꯍꯥꯟꯃꯩ ꯁꯨꯝ ꯐꯝꯕ ꯇꯨꯝꯃ ꯂꯩꯕꯅꯦꯃꯤ ꯆꯥꯛ ꯂꯣꯏꯗꯤ ꯂꯣꯏꯕ ꯊꯥꯟꯈ꯭ꯔꯗꯤꯀꯣ ꯂꯣꯏꯌꯦꯕ ꯉꯟꯅ ꯉꯟꯅ ꯐꯠꯂꯣꯏꯕ ꯑꯗꯨꯒꯤꯅꯤ
ꯑꯩ ꯉꯁꯥꯏ ꯐꯅꯌꯥꯝ ꯀꯨꯏꯅ ꯆꯥꯛꯆꯥꯥ ꯇꯣꯛꯑꯒ ꯍꯦꯂꯣꯏꯒꯤ ꯋꯥꯔꯤ ꯇꯥ ꯂꯩꯕꯨꯔꯕꯅꯤ ꯅꯣꯏ
ꯐꯣꯟ ꯇꯧꯔꯤ ꯀꯩꯗꯧꯔꯝꯃꯦꯃꯦ ꯄꯨꯂꯞ ꯂꯣꯏꯔꯒ ꯊꯣꯛꯑꯝꯃꯦ ꯑꯩꯅ ꯑꯃꯨꯛ ꯐꯣꯟ ꯇꯧꯔꯤꯗꯣ ꯍꯦꯟꯗꯣꯛ ꯑꯃꯤ ꯑꯥ ꯀꯩꯅꯣ ꯌꯧꯗꯣꯔ ꯃꯇꯝꯗꯅꯤ ꯐꯣꯟ ꯇꯧꯔꯤꯗꯣ
ꯑꯣ
ꯐꯣꯟ ꯇꯧꯔꯛꯑꯦ ꯃꯉꯣꯟꯗꯥ ꯑꯃꯨꯛ ꯐꯣꯟ ꯇꯧꯔꯀꯥꯟꯗ ꯀꯃꯥꯏꯅ ꯍꯥꯏꯒꯦ ꯑꯦ ꯆꯥꯔꯤꯒ ꯍꯥꯏꯀꯣ ꯑꯍꯥꯟꯕꯗ ꯑꯗ ꯆꯠꯂ ꯌꯦꯡꯉꯨꯔꯦ ꯑꯗꯣꯒꯥꯕꯨ ꯃꯥ ꯐꯣꯟ ꯇꯧꯔꯝꯕꯅꯦꯕ ꯃꯥꯁꯨ ꯆꯥꯛ ꯆꯕꯗ ꯉꯥꯏ ꯂꯩꯔꯝꯕꯩ ꯋꯥꯅꯤꯅ ꯑꯩ ꯆꯥꯛ ꯌꯥꯝ ꯀꯨꯏꯕ ꯍꯥꯏꯕ
ꯎꯝ
ꯑꯗꯣ ꯑꯩ ꯍꯧꯖꯤꯛ ꯐ ꯅꯨꯃꯤꯗꯥꯡꯗꯨꯁꯨ ꯃꯣꯏ ꯃꯣꯏ ꯃꯤ ꯈꯔ ꯅꯦꯒ꯭ꯂꯦꯛ ꯑꯃ ꯆꯥꯎꯔ ꯊꯕꯛ ꯇꯧꯗꯣꯏꯔ ꯐꯠ ꯇꯧꯗꯔꯣꯛ ꯊꯝꯃꯒ ꯆ ꯆꯥꯔꯧꯔ ꯇꯧ ꯌꯥꯏꯌꯦꯅ ꯑꯗꯨꯒ ꯃꯁꯥ ꯃꯁꯥ ꯀꯣꯠꯅ ꯀꯣꯠ ꯆꯥꯕꯩ ꯃꯑꯣꯡꯗ ꯃꯣꯏ ꯏꯁꯇꯥꯏꯜ ꯑꯃꯅꯤꯅꯤꯅ ꯈꯪꯗꯦꯗ
ꯑꯗꯨꯕꯨꯗꯤ ꯁꯨꯝ ꯍꯩꯅꯒꯔ꯭ꯃꯤꯅꯥ ꯃꯣꯏ ꯍꯩꯅꯔꯝꯃꯅꯤ ꯑꯩꯈꯣꯏꯅ ꯍꯩꯅꯗꯔ꯭ꯁꯨ ꯍꯩꯅꯗꯕꯗꯣ ꯑ
ꯍꯣꯏ ꯃꯑꯣꯡꯗ ꯌꯦꯡꯀ ꯅꯨꯡꯉꯥꯏꯇꯦꯗꯅꯀꯣ ꯑꯩꯁꯨꯨꯝ ꯊꯕꯛ ꯑꯃ ꯇꯧꯕ ꯁꯨꯝ ꯈꯪꯗꯦ ꯑꯩꯈꯣꯏ ꯆꯥꯛꯀꯣꯏ ꯃꯩ ꯆꯥꯕꯃꯨꯛ ꯆꯥꯗꯦꯀꯣ ꯉꯍꯥꯟ ꯂꯩ ꯌ ꯃꯤ ꯑꯃꯗ ꯆꯥ ꯄꯨꯡ ꯀꯩ ꯅꯤꯄꯥꯥꯟ ꯃꯥꯄꯜ ꯄꯨꯡ ꯑꯅꯤꯒ ꯆ ꯑꯍꯨꯝꯗꯧꯨꯛ ꯆ ꯑꯃ ꯒ꯭ꯌꯥꯟ ꯇꯥꯕ ꯅꯠꯇꯦꯕ ꯀꯣꯠꯂꯛꯄ ꯃꯆꯥꯕꯤꯗꯣ ꯊꯕꯛ ꯇꯧꯀꯥꯟꯗꯁꯨ ꯈꯪꯗꯦ ꯃꯣꯏꯁꯨ ꯈꯤꯇꯪ ꯋꯥꯠꯂꯦꯕ ꯇꯧꯗꯕ ꯑꯗꯨ ꯁꯥꯟꯅꯔ ꯂꯩ ꯀꯩꯝ ꯑꯟꯕ ꯇꯧ ꯂꯩꯅ ꯉꯝꯃ ꯉꯝꯃꯤꯅ ꯑꯩꯈꯣꯏ ꯗꯨꯀꯥꯟꯁꯨꯋꯥ ꯂꯩ ꯌꯥꯝ ꯅꯨꯡꯉꯥꯏ ꯧ ꯁꯦꯝꯕ ꯌꯥꯏꯌꯦ ꯌꯥꯗ꯭ꯔꯣ ꯇꯥꯎꯗꯦ ꯀꯩꯃꯖꯕ ꯑꯥ ꯍꯥꯕ꯭ꯔꯣ ꯍꯜꯂꯣ ꯇꯕ꯭ꯔꯎ